ꯍꯧꯖꯤꯛꯇꯤ
ꯇꯥꯏꯁꯇ ꯍ
ꯔꯤꯐ꯭ꯔꯦꯁ ꯇꯧꯔꯒ ꯑꯗꯨꯝ ꯇꯥꯛꯑꯣ ꯀꯔꯤ ꯍꯥꯏꯕ
ꯐꯖꯅ ꯋꯥ ꯉꯥꯡꯁꯤꯕ ꯑꯩꯒꯤ ꯇꯥꯛꯁ ꯑꯅꯤꯗꯣ ꯖꯤꯔꯣ ꯖꯤꯔꯣ ꯆꯠ ꯈ꯭ꯔꯕ
ꯍꯣꯏ ꯍꯣꯏ ꯐꯖ ꯆꯥꯅ ꯉꯥꯡꯁꯦ
ꯎꯝ
ꯄꯨꯊꯣꯛꯔꯣ ꯇꯣꯄꯤꯛꯇꯣ
ꯑꯥ ꯀꯔꯤ ꯛ ꯍꯥꯏꯁꯦꯔꯥ ꯑꯩ ꯈꯪꯉꯦ
ꯌꯦꯅꯦ ꯍꯣꯏ ꯑꯗꯨꯗꯤ ꯅꯨꯄꯥꯒꯤ ꯅꯨꯄꯥꯒꯤ ꯋꯥꯔꯤ ꯁꯥꯟꯅꯁꯦ
ꯍꯣꯏ ꯍꯥꯏꯔꯦꯅꯥꯁꯦ ꯑꯩꯗꯤ ꯌꯥꯔꯦ ꯅꯪ ꯅꯪ ꯅꯪ ꯅꯪ ꯅꯪꯒꯤ ꯅꯪ ꯂꯩꯅ
ꯅꯨꯄꯥ ꯅꯨꯄꯥꯒꯤ ꯋꯥꯔꯤ ꯁꯥꯅꯤꯡꯉꯦ ꯑꯗꯨꯕꯨ ꯅꯨꯄꯥ ꯂꯩꯇꯦꯅ ꯑꯩꯈꯣꯏꯗꯤꯒꯤꯗꯤ
ꯅꯪ ꯀꯣꯜ ꯅꯪ ꯀꯣꯜ ꯇꯧꯕ ꯅꯨꯄꯥꯒꯤꯗꯣ
ꯅꯅꯣ
ꯑꯦ ꯈꯪꯉꯦ ꯈꯪꯉꯦ ꯈꯪꯉꯦ ꯈꯪꯉꯦ ꯈꯪꯉꯦ ꯑꯗꯣ ꯍꯧꯥꯎꯔꯣ ꯈꯪꯗꯕ ꯁꯥꯕꯅꯣ ꯅꯠꯇꯦ ꯅꯠꯇꯦ ꯐ꯭ꯔꯦꯟ ꯗ ꯑꯗꯨꯝ ꯐ꯭ꯔꯦꯟꯅꯦ ꯐ꯭ꯔꯦꯟꯅꯦ ꯍꯥꯏꯔꯒ ꯑꯗꯨꯝ ꯂꯥꯛꯄꯅꯤ
ꯑ ꯍꯥꯏꯒꯦꯀꯣ ꯑꯩꯈꯣꯏꯗꯣ ꯑ ꯑꯩ ꯍꯥꯏꯒꯦ ꯑꯩꯒꯤ ꯌꯨꯝ ꯑꯩ ꯁꯤꯗ ꯂꯥꯛꯇꯕꯗ
ꯍꯣꯏ
ꯂꯥꯇ꯭ꯔꯤꯉꯩꯗ ꯑꯩꯈꯣꯏ ꯑꯗꯨꯝ ꯄꯨꯟꯃꯤꯟꯅꯝꯕꯅꯤꯒ ꯐ꯭ꯔꯦꯟꯦꯕ ꯑꯗꯣ ꯃꯥꯗꯣ ꯑ ꯍꯥꯏꯦ ꯑꯩꯒꯤ ꯅꯝꯕꯔ ꯂꯩꯇꯕꯒꯤ ꯀꯔ ꯑꯩꯈꯣꯏꯗ ꯋꯥꯔꯤ ꯁꯅꯥꯗꯒ ꯑꯗꯨꯝ ꯂꯩꯕꯅꯦ
ꯑꯣ
ꯍ ꯑꯗꯣ ꯃꯥꯗꯣ ꯑꯁꯤꯗ ꯂ ꯑꯩ ꯑꯁꯤꯗ ꯔꯦꯟ ꯂꯩ ꯃꯥ ꯀꯔꯤ ꯍꯥꯏꯗꯣꯏꯅꯣ ꯅꯇꯒꯤꯦ ꯃꯥꯗ ꯑꯦꯁ ꯍꯣꯏ ꯆꯠ ꯑꯗꯨꯝ ꯇꯧꯕꯅꯦ ꯑꯩꯈꯣꯏ
ꯑꯣ
ꯃꯥꯅꯦꯔ ꯆꯦꯠ ꯍꯧꯥꯎꯔꯛꯄ ꯀꯣ
ꯑꯦ ꯑꯩ ꯈꯪꯉꯦ ꯅꯪ ꯅꯪꯕꯨꯣ ꯗꯣꯔ ꯅꯪ ꯑꯗꯨꯕꯨ ꯅꯉꯣꯟꯗ ꯗꯣꯔ ꯀ꯭ꯂꯣꯁ ꯇꯧꯋꯦ ꯍꯥꯏꯅ
ꯀꯅꯥꯅꯣ
ꯦꯡꯗꯣꯜꯃꯦꯂꯣꯡꯗ ꯂꯩꯕ ꯀꯥꯟꯗ ꯑꯗꯨꯒꯤ ꯑꯗꯨꯒꯤ ꯐ꯭ꯔꯦꯟ ꯃꯥꯜꯂꯦ
ꯅꯠꯇꯦ ꯅꯠꯇꯦ ꯃꯈꯣꯏꯗꯤ ꯄꯨꯅꯤ ꯎꯃꯤ ꯅꯗꯦ ꯀꯔꯤꯅꯥ ꯑꯩ ꯁꯤ ꯕ꯭ꯔꯥ ꯅ ꯑꯅ ꯃ ꯄꯨꯗꯤꯉꯗ ꯑꯗꯦ
ꯑꯩ ꯀꯉꯦ
ꯅꯪ ꯑꯩꯒꯤ ꯏꯅꯥꯛꯇ ꯂꯩꯔꯗꯤ ꯑꯩ ꯅꯪꯕꯨ ꯄꯥꯛ ꯀꯩꯅ ꯐꯨꯗꯣꯏꯅꯦ
ꯅꯠꯇꯦ ꯑꯩ ꯑꯩ ꯑꯩꯁꯨ ꯈꯪꯉꯦꯗ ꯈꯔꯗꯤ
ꯑꯩ ꯍꯥꯏꯒꯦ ꯑꯗꯨꯗꯤ ꯅꯠꯇꯦ ꯍꯥꯏꯕ
ꯅꯠꯇꯦ ꯅꯠꯇꯦ ꯑꯗꯨꯒꯤꯅꯦ
ꯑꯗꯨ ꯅꯠꯇꯦ
ꯅꯪ ꯅꯪꯗꯤ ꯑꯗꯣ ꯑꯗꯣꯗꯣꯅꯤ ꯍꯥꯏꯔꯔꯣꯏꯕ ꯑꯈꯣꯏ ꯑꯈꯣꯏꯅ ꯑ ꯅꯪꯕꯨ ꯑꯗꯨꯝ ꯍꯥꯏꯒꯅꯤꯌꯦ ꯍꯪ ꯍꯪ ꯍꯪꯕꯒꯤ
ꯎꯔ ꯑ ꯑꯗꯣ ꯅꯨꯄꯥꯕꯨ ꯎꯔꯗꯤ ꯑꯩ ꯍꯥꯏꯒꯅꯤ ꯀꯔꯤꯅꯣ
ꯅꯠꯇꯦ ꯑꯩ ꯅꯪ ꯑꯁꯤꯅꯦ ꯍꯥꯏꯔꯁꯨ ꯑꯈꯣꯏꯗꯤ ꯐꯖꯔꯔꯣꯏ
ꯌꯥꯔꯦꯗ ꯅꯪꯒꯤ ꯅꯨꯄꯥꯗꯤ
ꯑꯩꯒꯤ ꯅꯨꯄꯥꯗꯤ ꯂꯩꯇꯦ
ꯀꯔꯤ ꯀꯗꯥꯏꯗ ꯆꯠꯈ꯭ꯔꯕꯅꯣ ꯃꯥꯗꯣ ꯅꯪ ꯅꯪ ꯌꯨꯝ ꯊꯣꯛꯄ ꯅꯪ ꯌꯨꯝ ꯊꯧꯔꯗꯤ ꯂꯩꯒꯅꯤ ꯋꯥꯔꯧꯒꯅꯨꯀꯣ ꯑꯃ ꯂꯥꯛꯔꯗꯤ ꯅꯪꯕꯨ ꯍ ꯑꯗꯨꯃꯥꯏꯅ ꯂꯔꯗꯤ ꯅꯪ ꯃꯥꯒ ꯀꯣꯏꯗꯣꯏꯅꯦꯀꯣ
ꯅꯪ ꯅꯣꯏ ꯅꯣꯏꯒꯣ ꯅꯣꯏ ꯃꯥꯟꯗꯦ ꯑꯩꯗꯤ ꯑꯝ ꯌꯨꯝ ꯆꯠꯂꯦ ꯁꯨ ꯑ ꯂꯩꯒꯅꯤ ꯍꯥꯏꯕ ꯌꯨꯝ ꯌꯨꯝ ꯌꯨꯝ ꯆꯠ ꯅꯣꯏ ꯅꯣꯏ ꯅꯣꯏꯕꯨꯗꯤ ꯌꯨꯝ ꯆꯠꯂꯗꯤ ꯑ ꯐꯪꯒꯅꯤ ꯍꯥꯏꯕ ꯁꯤꯌꯣꯔ ꯇꯧꯋꯦꯅ ꯁꯤꯌꯣꯔ ꯇꯧꯕ ꯂꯩꯌꯦꯅ
ꯅꯠꯇꯦ ꯑꯩ ꯍꯥꯏ ꯋꯥ ꯍꯥꯏꯒꯦꯕ ꯇꯥꯎꯑꯣ ꯀꯅꯥ ꯅꯨꯄꯥ ꯑꯃ ꯑꯣꯏꯔꯁꯨꯀꯣ ꯑꯃ ꯑꯅꯤ ꯑꯍꯨꯝ ꯑꯣꯏꯔꯁꯨ ꯍꯜꯔꯛꯔꯒ ꯅꯪꯕꯨ ꯅꯨꯡꯁꯤꯌꯦ ꯑ ꯅꯪ ꯑꯩꯒꯤ ꯒꯔꯜ ꯐ꯭ꯔꯦꯟ ꯑꯣꯏꯕꯤꯌꯣ ꯑꯣ ꯍꯥꯏꯔꯒ ꯑꯗꯨꯝꯥꯏ ꯂꯥꯛꯔꯗꯤ ꯇ꯭ꯔꯥꯏ ꯇꯧꯋꯣꯕ ꯈꯪꯕ꯭ꯔꯥ ꯑꯩꯁꯨ ꯂꯥꯛꯔꯗꯤ ꯇ꯭ꯔꯥꯏ ꯇꯧꯒꯗꯤ
ꯑꯦ ꯌꯦꯡꯒꯦ ꯅꯪꯕꯣ
ꯅꯪ ꯕꯨꯅꯦ ꯑꯩꯅ ꯍꯥꯏꯔꯤꯁꯦ ꯅꯪ ꯇ꯭ꯔꯥꯏ ꯇꯧꯗꯣꯏꯅꯦ ꯇ꯭ꯔꯥꯏ ꯇꯧꯔꯗ꯭ꯔꯗꯤ ꯑꯩ ꯅꯪꯕꯨ ꯏꯃꯥꯗꯕꯤꯅꯦ ꯍꯥꯏꯅ ꯑꯩ ꯀꯥꯎꯔꯔꯣꯏ ꯅꯪꯕꯨ
ꯑꯩ ꯍꯥꯏꯒꯦꯀꯣ ꯅꯪ ꯅꯪ ꯍꯣꯏ ꯅꯪꯉꯣꯟꯗ ꯌꯝ ꯂꯥꯛꯀꯅꯤ ꯅꯪ ꯌꯨꯝ ꯆꯠꯂꯗꯤ
ꯑꯩ ꯑꯩꯕꯨ ꯑꯗꯨꯃꯥꯏꯅ ꯍꯥꯏꯒꯅꯨ ꯀꯔꯤꯅꯣ
ꯅꯪꯉꯣꯟꯗ ꯌꯝ ꯌꯝ ꯂꯩꯒ ꯂꯥꯛ
ꯂꯩꯇꯦ ꯂꯩꯔꯔꯣꯏ ꯂꯩꯔꯔꯣꯏ ꯑꯅꯤ ꯑꯍꯨꯝ ꯂꯥꯛꯔ ꯗꯤ ꯅꯪ ꯑ ꯌꯦꯡꯉꯣꯕ ꯀꯅꯥꯅ ꯐꯕ꯭ꯔꯥ ꯍꯥꯏꯅꯀꯣ
ꯍꯦ ꯅꯪ ꯅꯪ ꯅꯪ ꯅꯪ ꯅꯪ ꯈꯛꯇ ꯅꯪꯕꯨ
ꯉꯥꯏꯈꯣ ꯅꯪ ꯑꯩ ꯑꯩꯕꯨꯁꯨ ꯍꯥꯏꯌꯣ ꯑꯗꯨ ꯑꯣꯏꯔꯁꯨ ꯑꯩ ꯅꯪꯕꯨ ꯐꯣꯔꯁꯇ ꯍꯥꯏꯒꯦ ꯕ ꯑꯃ ꯑꯃ ꯑꯩꯅ ꯍꯥꯏ ꯑꯩ ꯍꯥꯏꯒꯦ ꯑꯃ ꯑꯍꯨꯝ ꯃꯔꯤ ꯃꯉꯥ ꯇꯔꯛ ꯂꯥꯛꯔꯗꯤ ꯀꯅꯥꯅ ꯐꯕ꯭ꯔꯥ ꯍꯥꯏꯅꯀꯣ ꯌꯦꯡꯉꯣꯕ ꯑꯗꯣ ꯑꯃ ꯈꯛꯇ ꯍꯥꯏꯕ꯭ꯔꯥ ꯑꯗꯨꯝꯍꯥꯏꯅ ꯂꯥꯛꯔꯗꯤ ꯃꯥꯕꯨ ꯀ꯭ꯋꯥꯏꯔꯣꯀꯣ ꯌꯥꯕ꯭ꯔꯣ
ꯅꯪꯕꯨ ꯐꯔꯁꯇ ꯈꯜꯂꯣꯕ
ꯑꯩꯁꯨ ꯌꯦꯡꯒꯅꯤꯕ ꯀꯅꯥ ꯐꯕ꯭ꯔꯥ ꯍꯥꯏꯅ ꯂꯩꯔꯗꯤ
ꯂꯩꯇ꯭ꯔꯗꯤ ꯈꯪꯗ꯭ꯔꯦ ꯂꯩꯔꯗꯤ ꯀꯅꯥꯅ ꯐꯕ꯭ꯔꯥ ꯑꯗꯨ ꯑꯣꯏꯔꯁꯨꯀꯣ
ꯐꯔꯗꯤ ꯐꯔꯗꯤ ꯑꯅꯤ ꯑꯍꯨꯝꯁꯨ ꯂꯥꯛꯑꯣ
ꯍꯥꯏꯀꯣ ꯑꯗꯨ ꯑꯣꯏꯔꯁꯨ ꯑꯩꯉꯣꯟꯗ ꯅꯨꯄꯥ ꯈꯔ ꯂꯥꯛꯄꯗꯣ ꯂꯩꯌꯦꯅ ꯂꯥꯛꯄꯗꯣ ꯑꯩ ꯑ ꯌꯥꯡ ꯑꯣꯏꯌꯦꯕ ꯑꯉꯥꯡꯁꯤꯡꯅꯦꯕ ꯑꯗꯨꯒꯤ ꯑꯩ ꯇꯟꯕ
ꯅꯪ ꯃꯤꯉꯣꯟꯗ ꯅꯪ
ꯀꯔꯤꯅ
ꯈꯪꯅ ꯑ ꯅꯪꯗꯣ ꯈꯔ ꯈꯔ ꯑꯣ ꯑꯣ ꯑꯣꯗꯔ ꯑꯗꯣ ꯅꯪ ꯄꯥꯝꯕ꯭ꯔꯥ
ꯅꯦ ꯑꯩꯗꯤ ꯑꯗꯨ ꯑꯣꯏꯔꯁꯨ ꯑꯩꯉꯣꯟꯗ ꯂꯥꯛꯄꯗꯣ ꯈꯔ ꯈꯔ ꯑꯣꯏꯔꯁꯨ ꯂꯥꯛꯄꯗ ꯌꯥꯗꯦ ꯈꯔ ꯑꯣꯏꯔꯁꯨ ꯂꯥꯛꯄꯗꯣ ꯌꯥꯝ ꯌꯥꯡ ꯑꯣꯏꯑꯕ ꯑꯗꯨꯒꯤꯅꯦ
ꯑ ꯍꯦꯠꯁꯨ ꯈꯔ ꯆꯥꯎꯕ
ꯎꯅꯤꯗꯥꯎ
ꯑꯗꯨꯅꯦ ꯈꯪꯗꯦ ꯑꯩꯕꯨ ꯑꯗꯨꯃꯥꯏ ꯇꯧ ꯃꯔ ꯍꯟ ꯑꯅꯤꯡ ꯌꯥ ꯌꯥꯝ ꯅꯪ
ꯍꯧꯖꯤꯛ ꯐꯥꯎꯥꯎꯗ ꯐꯥꯎ ꯍꯦ ꯆꯥꯎꯕꯅ ꯇꯣꯞ ꯇꯥꯏꯌꯦꯅ
ꯇꯥꯕ꯭ꯔꯣ
ꯍꯣꯏ ꯇꯥꯏꯌꯦ
ꯑꯩꯗꯣ ꯑꯗꯨꯃꯥꯏꯅ ꯇꯧꯕꯒꯤ ꯑꯩꯗꯣ ꯌꯥꯗꯦꯕ ꯑꯩꯗꯣ ꯑ ꯑꯉꯥꯡꯁꯤꯡꯕꯨꯗꯤ ꯑꯗꯨꯃꯥꯏꯅ ꯇꯧꯍꯟꯅꯤꯡꯗꯦꯕ
ꯑꯗ ꯐ ꯃꯤ ꯃꯤ ꯃꯤꯗ ꯂꯥꯏꯌꯦ ꯑꯩꯅ ꯑꯗꯨꯝ ꯌꯪ ꯇꯧꯔꯁꯨ ꯃꯣꯏꯒꯤ ꯃꯣꯏꯒꯤ ꯑꯦꯖ ꯁꯣꯏ ꯌꯪ ꯇꯧꯔꯁꯨ ꯃꯣꯏꯅ ꯈꯟꯕꯒꯨꯝꯕ ꯈꯔ ꯑꯩꯈꯣꯏ ꯀꯝꯄꯤꯦꯌꯔ ꯇꯧꯔꯗꯤ ꯑꯩꯈꯣꯏꯕꯨ ꯃ ꯑꯥ ꯑꯥ ꯍꯔꯣ
ꯃꯆꯤꯣꯁꯨ ꯑꯣꯏ ꯈꯪꯗꯦ ꯑꯣꯏꯕ꯭ꯔꯥ ꯑꯣꯏꯗꯕ꯭ꯔꯥꯗꯤ ꯈꯪꯗꯦ ꯑꯗꯨꯕꯨ
ꯃꯅꯤꯄꯣꯔ ꯊꯣꯡ꯭ꯔꯗꯤ ꯈꯔ ꯃꯦꯆꯣꯔ ꯑꯣꯏꯕ ꯂꯥꯛꯀꯅꯤ
ꯎꯝ ꯂꯥꯖꯨ ꯑ ꯑꯩꯒꯣꯟꯗꯗꯒꯤ ꯌꯥꯝ ꯀꯔꯤ ꯍꯥꯏꯅꯣ ꯌꯥꯝ ꯑꯉꯥꯡ ꯅꯠꯇꯕ
ꯕꯦꯠ ꯕꯣꯏ ꯕꯦꯠ ꯕꯣꯏꯒꯨꯝꯕ ꯅꯪ ꯄꯥꯝꯕ꯭ꯔꯥ
ꯍꯥꯏ ꯀꯔꯤ ꯦꯠ ꯣꯏꯅꯣ ꯍꯥꯏꯗꯤ ꯃꯌꯣꯛ ꯃꯌꯣꯛ ꯃꯌꯥꯡ ꯃꯌꯥꯛꯇꯣ ꯃꯌꯥꯡ ꯃꯌꯥꯡꯗꯣ ꯄꯥꯝꯃꯦ ꯃꯥꯕꯨ ꯄꯥꯝꯃꯦ ꯑꯩꯗꯤ ꯃꯌꯥꯡꯗꯣ
ꯑꯗꯨꯗꯤ ꯅꯪꯗꯤ ꯇꯠꯇꯨꯒꯣꯕ ꯂꯩꯕ ꯑꯦ ꯃꯥ ꯑꯃ ꯌꯥꯎꯗꯦ ꯃꯥꯒꯤ ꯀꯩꯅꯣ ꯃꯆꯥꯅꯨꯄꯥ ꯍꯥꯏꯔ
ꯑ ꯍꯣꯏ ꯍꯣꯏ ꯃꯥꯒꯤ ꯌꯕ꯭ꯔꯥꯗꯔꯖꯀꯣ
ꯑꯥ
ꯍꯧꯖꯤ ꯈꯪꯗ꯭ꯔꯦ ꯑꯩꯗꯣ
ꯃꯌꯥ ꯃꯌꯥꯡꯁꯨ ꯃꯥꯒꯤ ꯃꯥꯒꯤ ꯅꯨꯄꯤꯗꯣ ꯄ꯭ꯔꯦꯒꯅꯦꯟ ꯇꯧꯕ ꯃꯥꯜꯂꯦꯀꯣ
ꯈꯪꯗꯦ ꯂꯣꯏꯥꯏꯔ ꯇꯧꯕ꯭ꯔꯥ
ꯂꯥꯁ ꯕꯤꯗꯤ ꯑꯗ ꯑꯩꯅ ꯇꯥꯕꯒꯤꯔꯥ ꯑꯩꯅꯥ ꯔꯣꯡꯂꯤ ꯇꯥꯕꯒꯤꯦꯔꯥ ꯐꯥꯗꯔꯁ ꯗꯦ ꯍꯦꯞꯄꯤ ꯐꯥꯗꯔꯁ ꯁꯦ ꯍꯥꯏꯔꯒ ꯑꯗꯨꯝ ꯍꯥꯏꯐꯝ ꯑꯗꯨꯨꯝ ꯑꯩ ꯑꯩꯗꯣ ꯍꯣꯏ ꯎꯝ ꯇꯥꯕ ꯑꯩꯅ ꯂꯥꯟꯕꯒꯦꯔꯥ ꯀꯣꯃꯦꯟ ꯀꯣꯃꯦꯟꯗꯁꯨ ꯑꯗꯨꯝ ꯍꯥꯏꯔꯗꯤ ꯀꯣꯡꯒ꯭ꯔꯦꯆꯨꯂꯦꯁꯟꯒꯨꯝꯕꯗꯤ ꯍꯥꯏꯅꯕ ꯃꯥꯜꯂꯦ ꯑꯗꯣ ꯀꯨꯃꯦꯟꯅꯁꯨ ꯑꯗꯨꯒꯨꯝꯕꯗꯤ ꯂꯩꯇꯦꯕ ꯑꯩ ꯑꯩꯅ ꯑꯩꯅ ꯂꯥꯟꯕꯒꯤꯦꯔꯥ ꯈꯟꯕꯒꯤ
ꯑ ꯈꯥꯟ꯭ꯔꯦ ꯑꯗꯨꯗꯤ ꯑꯗꯣ ꯅꯪꯗꯤ ꯑ ꯀꯔꯝꯕ ꯅꯨꯄꯥꯕꯨ ꯄꯥꯝꯕ꯭ꯔꯥ
ꯍꯥꯏꯔꯣ ꯑꯩꯗꯤ ꯇꯥꯏꯕꯨ ꯇꯥꯏ ꯂꯥꯏꯗꯕ ꯃꯥꯂꯦ
ꯍꯦ ꯂꯩꯗꯣꯏꯅꯦ ꯀꯔꯅꯣ
ꯑꯗꯨꯁꯨ ꯈꯔ ꯑꯩꯗꯣ ꯑꯅꯤ ꯑꯅꯤꯅꯤ ꯑꯅꯤꯅꯦꯕ ꯍ ꯁꯛ ꯐꯖꯕꯁꯨ ꯑꯩꯗꯣ
ꯍꯥ
ꯍꯜꯂꯣ ꯈꯔ ꯐꯦꯠ ꯇꯧꯔꯒ ꯎ ꯁꯣꯃꯒꯨꯝꯕ ꯑꯗꯨꯝ ꯑ ꯁꯤ ꯇꯗꯤ ꯑ ꯐꯤꯠ ꯇꯧꯕ ꯐꯤꯠ ꯇꯥꯕ ꯂꯩꯌꯦꯅ
ꯍ
ꯑ ꯈꯪꯗꯦ ꯃꯥꯒꯤꯦ ꯄꯦꯦꯛ ꯄꯦꯛꯒꯨꯝꯕꯥ ꯄꯦꯦꯛ ꯄꯦꯒꯨꯝꯕ ꯅꯠꯇꯕ
ꯍ ꯍ ꯑꯗꯨꯗꯤ ꯂꯩꯅꯥ ꯁꯤꯗ ꯍꯣꯏ ꯆꯔꯁ ꯂꯩꯔꯤꯅ
ꯑꯩꯈꯣꯏꯒꯤ ꯆꯥꯔꯖꯗꯤ ꯑꯗꯨꯒꯨꯝꯕ ꯂꯩꯇꯦ
ꯂꯩꯌꯦ ꯑꯃ ꯑꯩ ꯍꯥꯏꯕꯤꯔꯨꯔꯥ
ꯀꯪꯂꯔꯥ
ꯉꯟꯊꯨꯗꯦ
ꯃꯥꯗꯤ ꯌꯥꯝ ꯐꯤꯠ ꯇꯧ ꯇꯧꯕꯒꯤ ꯑꯩ ꯑꯩꯗꯤ
ꯃꯁꯛꯖꯨꯐꯖꯌꯦ ꯃꯁꯛ ꯆꯨꯐꯥꯖꯩꯌꯦ ꯐꯦ ꯐꯦ ꯐ ꯐ ꯁ
ꯑꯩ ꯍꯣꯏ ꯇꯥꯗꯤ ꯇꯥꯏꯌꯦ ꯑꯗꯨꯁꯨ ꯑꯩ ꯑꯩꯅ ꯇꯝꯕꯗꯣ ꯍꯦꯜꯂꯦꯕ
ꯑꯣ ꯑꯣ ꯑꯗꯨꯃꯥꯏꯅ ꯇꯧꯔꯥ
ꯑꯃꯅ ꯑꯩ ꯑ ꯑꯩꯅ ꯃꯥꯅ ꯃꯥꯒꯤ ꯇꯧꯕ ꯃꯇꯧꯁꯤꯡꯗꯣ ꯐꯖꯕ ꯈꯔ ꯈꯔ ꯅꯨꯄꯥ ꯊꯣꯛꯄ ꯂꯥꯛꯌꯦꯦꯅ ꯑꯗꯣ ꯍꯦ ꯉꯥꯟꯊꯣꯏꯗꯤꯦ ꯄ꯭ꯂꯣꯏ ꯄ꯭ꯂꯣꯏ ꯐꯇ
ꯑ ꯑꯗꯨꯗꯩꯗꯤ ꯐꯔꯦ ꯑꯗꯣ ꯅꯪꯗꯤ ꯌꯥꯡ ꯄꯥꯝꯕ꯭ꯔꯥ
ꯍꯥꯥ ꯑꯩꯗꯤ ꯌꯥ
ꯍꯅꯨ ꯑꯅꯨ ꯑꯅꯨꯕ ꯄꯝꯕ꯭ꯔꯥ
ꯈꯔ ꯑꯩꯒꯤ ꯈꯔ ꯃꯦꯆꯌꯣꯔ ꯇꯧꯕ
ꯍꯥ
ꯑ
ꯅꯪꯅ ꯍꯥꯏꯗ꯭ꯔꯣ ꯅꯪꯅ ꯅꯪꯅ ꯍꯥꯏꯗ꯭ꯔꯣ ꯑꯩ ꯑꯉꯥꯡ ꯑꯣꯏꯔꯁꯨ ꯃꯦꯆꯌꯣꯔ ꯇꯧꯕ ꯂꯩꯕꯅꯦ ꯍꯥꯏꯅ
ꯑꯣ ꯑꯗꯨꯁꯨ ꯑꯩꯗꯤ ꯑꯗꯨꯒꯨꯝꯕ ꯅꯠꯇꯦ ꯑꯩ ꯑꯩꯉꯣꯟꯗ ꯑꯩꯉꯣꯟ ꯑ ꯑꯩꯒꯤ ꯑꯦꯜꯗꯔ ꯑꯣꯜꯗꯔ ꯑꯩ ꯑꯩꯉꯣꯟ ꯑꯩꯕꯨ